ꯎ ꯍꯂꯣ ꯍꯦꯂꯣ ꯃꯥꯥꯏ ꯐ꯭ꯔꯦꯟ ꯍꯥꯕ꯭ꯔꯣ
ꯎꯝ
ꯇꯥꯏꯌꯦ ꯇꯥꯏꯌꯦ ꯀꯩꯗꯧꯔꯃꯤꯅꯣ ꯇꯨꯝꯗ꯭ꯔꯣꯕꯣ ꯑꯣ
ꯇꯨꯝꯗ꯭ꯔꯤꯗ ꯑꯉꯥꯡꯂ
ꯔꯝꯕꯅꯦ
ꯀꯅꯥꯥꯏ ꯑꯉꯥꯡꯅꯣ ꯍꯥꯏꯁꯦ
ꯍꯣꯏ ꯑꯦ ꯑꯩꯈꯣꯏ ꯇꯥꯇꯣꯟꯒꯤ ꯍꯥꯏꯕꯅꯤꯅꯦ ꯑꯩꯒꯤꯗꯤ ꯌꯥꯎꯗꯦ ꯈꯣꯡꯉꯤꯁꯦ ꯌꯦꯡꯉꯣ ꯇꯥꯕ
ꯁꯥꯠ
ꯑ ꯆꯥꯗ꯭ꯔꯤꯗ ꯑꯦ ꯆꯥꯔꯦꯕ
ꯀꯔꯤ ꯀꯔꯤ ꯑꯦꯟꯁꯥꯡꯅꯣꯕꯥ
ꯎꯝ ꯎꯝ ꯎꯝ ꯃꯊꯦꯜꯗꯤ ꯍꯋꯥꯏ ꯑꯣꯏꯅ ꯇꯧꯔꯦ
ꯍꯋꯥꯏ ꯑꯣꯏꯅ
ꯑ ꯍꯋꯥꯏ ꯍꯋꯥꯏ ꯀꯥꯡꯇꯛ ꯑꯣꯏꯅ ꯇꯧꯔꯦ ꯁꯤꯗꯦ ꯉꯥꯔꯧ ꯌꯥꯎꯋꯦ ꯀꯔꯤ ꯃꯔꯣꯛ ꯃꯦꯞꯄ ꯑꯣꯏꯅ ꯌꯥꯎꯔꯦ
ꯅꯪꯖꯦ
ꯑꯩꯖꯦ ꯂꯥꯏꯔꯔꯦ ꯍꯋꯥꯏ ꯀꯥꯡꯇꯛ ꯄꯤꯖꯩ ꯕꯣꯔꯗꯤꯡꯗ ꯕꯣꯔꯗꯤꯡꯗ ꯄꯤꯖꯒꯗꯕ ꯏꯟꯁꯥꯡꯗꯨꯅ ꯆꯥ ꯂꯩꯔꯤꯅꯦ ꯍꯥ
ꯅꯪ ꯖꯨꯝꯕꯥ ꯆꯠꯇꯥꯏꯅꯦ
ꯀꯔꯤ ꯍꯥꯏꯅ ꯇꯥꯗꯣꯏꯅꯣ ꯇꯥꯗꯦ
ꯖꯨꯝꯕꯥ
ꯨꯖꯨꯝꯕꯥ
ꯍꯣꯏ ꯍꯣꯏ ꯆꯠꯇꯥꯏꯅꯦ
ꯖꯨꯝꯕꯥꯔꯣ ꯆꯠꯇꯦꯗ
ꯍꯣ ꯍꯣ ꯍꯣꯏ
ꯑꯣꯃꯣ
ꯑꯥ ꯆꯠꯄ ꯂꯦꯞꯈ꯭ꯔꯦ ꯖꯨꯝꯕꯥꯗꯣ ꯐꯖꯅꯗꯤ ꯌꯥꯝ ꯀꯪꯕꯅꯦ
ꯆꯣꯡꯕ ꯂꯔꯝ ꯂꯩꯕꯗꯣ ꯆꯣꯡꯉꯒ ꯗꯥꯟꯁ ꯑꯣꯏꯔꯣ ꯄꯨꯛꯂꯤ ꯕꯦꯂꯤꯉꯩꯁꯦ ꯊꯦꯛꯄ ꯀꯥꯟꯗꯀꯣ ꯃꯔꯤꯜ ꯂꯣꯏ ꯆꯠꯄꯅꯦꯕ
ꯎꯝ
ꯇꯧꯕ ꯌꯥꯕ ꯊꯕꯛꯅꯤ ꯃꯗꯨ ꯑꯗꯣ ꯌꯥꯝꯅꯗꯤ ꯑꯩꯈꯣꯏꯒꯤ ꯀꯔꯤ ꯍꯥꯏꯅꯤ ꯑꯔꯦꯝꯕ ꯃꯤ ꯂꯩꯗꯅꯀꯣ ꯈꯔ ꯅꯣꯏꯒꯟ ꯆꯒꯟꯕ ꯎꯝ ꯈꯔ ꯃꯤ ꯂꯥꯎꯕ ꯃꯤꯁꯤꯅ ꯄꯨꯛ ꯂꯥꯎꯕ ꯃꯤꯁꯤꯅ ꯖꯨꯝꯕꯥ ꯆꯣꯡꯕ ꯍꯦꯂꯦꯖꯦ ꯆꯨꯝꯕꯖꯥꯠꯅꯦ ꯌꯥꯅꯤꯗ ꯃꯔꯝꯗꯤ ꯀꯩꯒꯤꯅꯣ ꯍꯥꯏ ꯀꯥꯟꯗ
ꯍꯣꯏ
ꯎꯝ ꯅꯪꯁꯨ ꯀꯥꯎꯔꯑꯣ ꯍꯥꯏꯁꯦ
ꯀꯦ ꯇꯧꯕꯅꯤꯅꯦ ꯅꯪ ꯆꯠꯂꯗꯤ ꯆꯠꯃꯤꯟꯅꯁꯦ ꯍꯥꯏꯒꯦ ꯇꯧꯔꯒ
ꯏ ꯇꯥꯏ ꯎ ꯑꯁꯦꯡꯕꯗꯤ ꯀꯩꯅꯣ ꯍꯥꯏꯔ ꯀꯥꯟꯗ ꯇꯂꯛꯄꯁꯤ ꯀꯣ ꯐꯖꯅ ꯃꯦꯟꯇꯦꯟ ꯅꯦꯟꯁ ꯇꯧꯔꯒ ꯄꯪꯁꯥ ꯆꯥꯁꯤꯟꯗꯕ ꯍꯥꯏꯇꯥꯔꯦ ꯆꯥꯔꯒꯁꯨ ꯏꯁꯥꯅ ꯀꯟꯇ꯭ꯔꯣꯜ ꯇꯧꯔꯒ ꯆꯥꯕꯈ ꯑꯣꯏ ꯇꯥꯔꯒꯗꯤ ꯀꯔꯤꯒꯤ ꯖꯨꯝꯕꯥꯅꯣꯗ ꯎꯝ ꯊꯕꯛ ꯍꯜꯂ ꯍꯜ ꯂꯒ ꯑꯗꯨꯒ ꯑ ꯋꯥꯀꯤꯡ
ꯀꯩꯀꯩ ꯇꯧꯒꯦ ꯃꯣꯏ ꯖꯨꯕꯥ ꯁꯥꯟꯅꯐꯝꯗꯣ
ꯑꯁ ꯌꯐꯥꯁꯦ ꯖꯒꯣꯏ ꯈꯔ ꯁꯥꯔꯅꯤ ꯑꯗꯩꯗꯤ ꯊꯥꯕꯜ ꯈꯔ ꯆꯣꯡꯍꯅꯤ ꯗꯗꯥꯥꯟꯁ ꯈꯔꯅꯤ ꯈꯥꯏꯅꯤ
ꯅꯨꯡꯉꯥꯏꯕ꯭ꯔꯕꯗꯨ
ꯅꯨꯡꯉꯥꯏꯕꯖꯥꯅꯤꯗ ꯑꯃꯔꯣꯝꯗ ꯍꯥꯏꯔꯗꯤ
ꯍꯛꯆꯥꯡꯗꯨ ꯌꯥꯝ ꯅꯨꯡꯉꯥꯏꯕꯅꯤ
ꯑꯥ
ꯍꯛꯆꯥꯡꯒꯤ ꯅꯨꯡꯉꯥꯏꯔꯝꯒꯅꯦꯕ
ꯅꯨꯡꯉꯥꯏ ꯅꯨꯡꯉꯥꯏ
ꯑꯗꯨꯅ ꯍꯛꯆꯥꯡꯁ ꯑꯗꯨꯝ ꯇꯨꯝꯁꯤꯜ ꯂꯩꯕꯅꯤꯅ ꯅꯨꯡꯉꯥꯏꯇꯦꯅꯦ ꯁꯨꯝ ꯀꯩꯅꯣꯝꯃ ꯁꯥꯟꯅꯁꯤꯔꯅ ꯈꯜꯂꯤꯕ
ꯎꯝ ꯌꯥꯏꯌꯦ ꯐꯥꯒꯤ ꯇꯧꯕꯅꯤ ꯁꯤꯗ ꯑꯩ ꯅꯪ ꯁꯨꯝ ꯂꯥꯛꯅꯕꯅꯦ ꯑꯩ ꯀꯩ ꯇꯧꯗꯦ ꯖꯨꯝꯕ ꯆꯣꯡꯕ ꯌꯥꯝ ꯐꯩ ꯌꯥꯝꯅ ꯀꯥꯟꯅꯕꯅꯤ ꯍꯛꯆꯥꯡꯒꯤ ꯕꯣꯗꯤꯒꯤ ꯗꯤ ꯃꯌꯥꯝꯖꯦ ꯐꯪꯁꯟ ꯐꯖꯅ ꯇꯧꯍꯜꯂꯤ ꯆꯠꯄ ꯌꯥꯏꯗꯣ ꯀꯩꯁꯨ ꯀꯥꯏꯗꯦ꯫
ꯅꯪ ꯀꯥ ꯋꯥꯥꯏꯗ ꯂꯥꯛꯀꯦ?
ꯑꯁ ꯑꯩꯔꯣ?
ꯆꯤꯡꯃꯩꯔꯣꯡꯒꯤꯗꯣ ꯈꯪꯗ꯭ꯔꯕꯣ꯫
ꯎꯝ ꯆꯤꯡꯃꯩꯔꯣꯡꯒꯤꯗ ꯆꯠꯂꯦ꯫
ꯑꯗꯨꯗꯨꯗ ꯆꯠꯁꯤꯔꯥ ꯇꯧꯋꯤꯅꯤꯅꯦ꯫
ꯆꯠꯂꯣ ꯌꯥꯝ ꯅꯨꯡꯉꯥꯏꯕꯅꯦ꯫
ꯃꯤ ꯑꯗꯨꯝ ꯃꯤ ꯌꯥꯝꯕꯅꯦ ꯑꯗꯨꯝ꯫ ꯅꯨꯡꯖꯦꯡꯒꯖꯦ ꯑꯄꯥꯛ ꯑꯄꯥꯛꯄ ꯈꯤꯟꯖꯜꯂ
ꯍꯦꯍꯦꯍꯦꯍꯦ ꯑꯗꯒꯤ ꯃꯣꯏꯒꯤ ꯑꯥ
ꯎ ꯄ ꯈꯥꯏꯅꯤ
ꯗꯥꯏꯗꯤ ꯀꯃꯥꯏ ꯇꯧꯧꯕꯏ
ꯑꯗꯨꯝ ꯌꯥꯅꯤ ꯏꯁꯤꯡꯅ ꯑꯗꯨꯝ ꯀꯣꯗꯥꯕꯅꯤꯦ ꯍꯥꯏꯗꯤ ꯇꯧꯕꯅꯤꯅ ꯗꯥꯏ ꯑꯗꯨꯝ ꯈꯔ ꯑꯩꯈꯣꯏꯒꯤ
ꯄꯥꯟ ꯄꯤꯕ꯭ꯔꯣꯕ
ꯑꯩꯏꯒꯤ ꯄ꯭ꯂꯥꯟꯁꯦ ꯑ ꯄꯤ ꯐꯖꯅ ꯄꯤꯕꯅꯦ ꯃꯣꯏ ꯆꯥꯒꯗꯕ ꯃꯇꯝ ꯇꯥꯏꯃꯤꯡ ꯑꯗꯩꯗꯤ ꯑꯩꯈꯣꯏꯒꯤ ꯆꯠꯀꯗꯕ ꯆꯤꯟꯖꯥꯛ ꯄꯨꯝ ꯊꯥꯎ ꯃꯌꯥꯝꯁꯦ ꯑꯗꯨꯝ ꯅꯣꯡꯃꯒꯤ ꯑꯩꯈꯣꯏꯒꯤ ꯆꯥꯡ ꯇꯨ ꯍꯟꯗ꯭ꯔꯦꯠ ꯊ꯭ꯔꯤ ꯍꯟꯗ꯭ꯔꯦꯗ ꯑꯗꯨ ꯒ꯭ꯔꯥꯝꯗꯣ ꯑꯌꯨ ꯑꯃ ꯅꯨꯡꯁꯤꯜꯂ ꯑꯃ ꯑꯗꯨꯃꯥꯏꯅ ꯆꯥꯕꯅꯤ ꯈꯣꯠꯄꯅꯤ ꯑꯗꯨꯒꯤ ꯍꯂꯣ ꯗꯏ ꯄ꯭ꯂꯥꯅꯦ ꯄꯤ
ꯕꯥꯏꯇꯥꯔꯦ
ꯑ ꯑꯩ ꯁꯤꯁꯤꯗ ꯑꯃꯨꯛ ꯋꯥꯛꯀꯤꯡ ꯀꯟꯅ ꯆꯦꯜꯂꯦ ꯌꯦꯡꯨ ꯖꯨꯝꯕꯥꯗꯒꯤ ꯋꯥꯛꯀꯤꯡꯗꯒꯤ ꯑꯩ ꯋꯥꯛꯀꯤꯡ ꯍꯟꯇ ꯈꯔ ꯆꯦꯟꯕꯅꯦ ꯖꯨꯝꯕꯥ ꯈꯛꯇꯅ ꯌꯥꯗ꯭ꯔꯦꯅ ꯌꯥꯏꯁꯦ ꯄ꯭ꯂꯥꯟ ꯊꯧꯔꯒ ꯋꯥꯀꯤꯡꯁꯤꯅ ꯑꯗꯨꯝ ꯊꯕꯍꯜꯂꯛꯑꯦ ꯍꯧꯖꯤꯛꯇꯤ ꯊꯕꯛꯁꯦ ꯑꯌꯨꯛ ꯑꯌꯨꯛꯇ ꯉꯥꯏꯍꯥꯛ ꯆꯦꯛ ꯍꯣꯜꯂꯨꯕꯀꯣ ꯑꯩꯒꯤ ꯊꯕꯛꯁꯦ ꯐꯥꯒꯤ ꯇꯧꯕꯅꯤ
ꯑꯁꯥꯗꯤ ꯐꯗꯤ ꯌꯥꯗꯕꯅꯤꯅ ꯅꯠꯇ꯭ꯔꯥ
ꯌꯥꯗꯤ ꯄꯥꯏꯁꯨ ꯌꯥꯗꯕꯅꯤꯅ
ꯑꯗ ꯋꯥꯀꯤꯡ ꯆꯦꯜꯂꯤꯕ
ꯎꯝ ꯖꯣꯒꯥꯂꯤ ꯑꯣꯏꯔꯒꯁꯨ ꯋꯥꯀꯤꯡ ꯆꯦꯟꯗ ꯌꯥꯗꯦꯃꯤ
ꯅꯪ ꯋꯥꯥꯛꯀꯤꯡ ꯑꯃꯇꯪ ꯏꯆꯦꯟꯊꯠꯅꯖꯔꯛꯄꯅꯦ
ꯌꯥꯏ ꯇꯧꯕ ꯌꯥꯔꯣꯏꯗꯣꯏꯅꯣ
ꯑꯣ ꯅꯪ ꯋꯥꯥꯛꯀꯤꯤꯡ ꯆꯦꯁꯤꯗ ꯊꯕꯛ ꯆꯦꯟ ꯀꯥꯏ ꯍꯥꯏꯔꯣ
ꯍꯗꯤ ꯏꯆꯦꯅ ꯂꯥꯛꯄꯅꯦ ꯐꯥꯎꯗꯕꯅꯤꯅ
ꯎꯝ ꯅꯪ ꯆꯍꯤ ꯐꯅꯌꯥꯝ ꯌꯥꯝꯖꯤꯜꯂꯛ ꯕꯅꯤꯅꯦ
ꯆꯍꯤꯁꯦ ꯅꯤꯐꯨꯒ ꯅꯤꯊꯣꯏꯃꯨꯛ ꯁꯨꯖꯜꯂꯑꯦ ꯐꯥꯒꯤ ꯇꯧꯅꯤꯗ ꯆꯍꯤꯗꯤ ꯌꯥꯝ ꯅꯧꯔꯤꯗ ꯏꯇꯥꯎ ꯆꯍꯤ ꯇꯔꯥꯏꯝꯄꯥꯥꯟ ꯈꯛ ꯐꯥꯗ ꯉꯥꯏꯔꯤ
ꯑꯦ ꯆꯍꯤ ꯇꯔꯥꯏꯝꯄꯥꯟꯗ ꯊꯕꯛ ꯆꯦꯟ ꯍꯧꯔꯤꯕ ꯅꯪꯅ ꯆꯤꯟꯊꯤꯅꯨꯅꯦ
ꯂꯝꯖꯦꯟꯁꯨ ꯆꯦꯟꯕ ꯉꯝꯗꯦ ꯑꯩꯈꯣꯏꯗꯤ ꯖꯨꯝꯕꯥ ꯈꯔ ꯆꯣꯡꯉ ꯍꯛꯆꯥꯡꯖꯦ ꯃꯌꯦꯡ ꯇꯥꯍꯟꯁꯤꯔꯅ ꯈꯜꯂꯤꯅꯤꯅꯦ
ꯌꯥꯏꯌꯦ ꯖꯨꯝꯕꯥ ꯖꯨꯝꯕꯥꯁꯦ ꯅꯪ ꯆꯤꯡꯃꯩꯔꯣꯡ ꯑꯗꯨꯗ ꯆꯠꯀꯦ ꯍꯥꯏꯔꯣꯃ ꯃꯐꯝ ꯑꯅꯤ ꯑꯍꯨꯝ ꯆꯠꯂꯨ ꯀꯩꯅ
ꯌꯥꯅꯤ ꯑꯌꯨꯛ ꯑꯃ ꯅꯨꯡ ꯅ ꯈꯥꯏꯗꯣꯛꯑꯒ ꯆꯠꯄ ꯌꯥꯏ ꯁꯤꯔꯣꯏ ꯀꯅꯥꯝ ꯁꯤꯁꯤ ꯀꯅꯥꯝ ꯁꯤꯌꯦ ꯇꯥꯟꯅꯗꯦ ꯀꯩꯅꯣ ꯆꯍꯤ ꯈꯔ ꯂꯩꯔ ꯑꯗꯨꯝ ꯇ꯭ꯔꯦꯅꯔ ꯑꯣꯏ ꯌꯥꯔꯤꯅꯤ ꯅꯪ ꯅꯪ ꯑꯣ ꯁꯥꯕꯥꯟ ꯍꯥꯏꯔꯦ ꯋꯥꯡ ꯆꯥꯎꯋꯤ
ꯑ
ꯍꯥꯥ
ꯑꯩ ꯑꯗꯨꯝ ꯌꯨꯝꯗ ꯂꯩꯖꯔꯒꯦꯕ
ꯑꯣ
ꯁꯤꯗꯧ ꯁꯔꯨꯛꯄꯨꯇꯤ
ꯊꯥ ꯑꯃꯅꯤ
ꯑ
ꯕꯣꯗꯤ ꯆꯦꯂꯦꯟꯖ ꯀꯩꯅꯣ ꯇꯧ ꯌꯥꯏꯗꯅ ꯍꯥꯏꯗꯤ ꯋꯦꯠ ꯆꯦꯂꯦꯟꯁ ꯃꯣꯏꯒꯤ ꯆꯦꯂꯦꯟꯖ ꯆꯦꯂꯦꯟꯖ
ꯍꯣꯏꯗ ꯄꯥꯗ ꯀꯔꯤ ꯃꯥ ꯌꯥꯝꯅ ꯆꯦꯂꯦꯟꯖ ꯇꯧꯕꯗꯣ ꯋꯦꯠ ꯆꯦꯂꯦꯟꯖ ꯋꯦꯠ ꯂꯣꯁ ꯆꯦꯂꯦꯟꯖ ꯇꯧꯕꯗꯣ
ꯈꯪꯗꯤꯌꯦ ꯀꯅꯥꯅꯣ
ꯑꯁ ꯅꯨꯄꯥꯗꯨ ꯀꯥꯎꯒ꯭ꯔꯦꯅꯦ ꯃꯥꯅ ꯑꯩꯈꯣꯏ ꯁ꯭ꯋꯥꯏꯗꯒ ꯕ꯭ꯂꯦꯠ ꯔꯦꯁꯀ ꯇꯧꯒ꯭ꯔꯤꯗꯤ
ꯑ ꯌꯥꯝ ꯇꯧꯔꯝꯃꯤꯖꯥꯅꯤ ꯑꯩꯗꯤ ꯁꯨꯝ ꯆꯠꯄꯗꯨꯅꯤꯗ ꯆꯠꯂꯨꯔꯅꯤ ꯉꯥꯏꯍꯥꯛ ꯆꯣꯡꯉꯝꯝꯕꯅꯤ ꯑꯗꯒꯤꯗꯤ ꯁꯨꯝ ꯏꯃꯥꯟꯅꯕꯤ ꯂꯩꯕ ꯃꯌꯥꯝꯗꯣ ꯏꯃꯥꯟꯅꯕ ꯏꯃꯥꯟꯅꯕꯤ ꯍꯥꯏꯇꯥꯔꯦꯀꯣ ꯃꯔ ꯋꯥꯔꯤ ꯋꯥꯇꯥꯏ ꯈ ꯇꯧꯔꯝꯕꯅꯤ ꯑꯗꯒꯤ ꯥꯛ ꯀꯔꯤ ꯆꯥꯔꯤꯒꯦ ꯑꯛꯇ ꯀꯃꯥꯏ ꯀꯃꯥꯏꯅ ꯇꯧꯔꯤꯒꯦ ꯈꯣꯜꯂꯤꯒꯦ ꯍꯪꯉꯝꯃꯅꯤ ꯀꯩꯗ ꯑꯗꯨꯝ
ꯅꯣꯏ ꯑꯍꯨꯝ ꯄꯨꯡ ꯀꯅꯥꯗ ꯑꯌꯨꯛ ꯇ ꯆꯄ꯭ꯔꯣ
ꯑ ꯌꯨꯛꯇ ꯆꯂꯦ ꯄꯨꯡ ꯇꯔꯨꯛ ꯃꯈꯥꯏꯗꯒꯤ ꯆꯠꯂꯦ ꯑꯗꯨꯒ ꯄꯨꯡ ꯃꯥꯄꯜ ꯅꯪꯅꯕ ꯍꯜꯂꯛꯑꯦ
ꯗꯨꯝ ꯆꯦꯟꯔꯅꯤ ꯐꯖꯟ ꯅꯇꯥꯛꯄꯤꯕ ꯅꯇ꯭ꯔꯣ ꯑꯗ
ꯇꯥꯏ ꯐꯖꯅ ꯇꯥꯏ ꯐꯖꯅ ꯅꯤꯈꯥꯏꯕꯤꯅꯤ ꯍꯦ
ꯆꯥꯛꯀꯗꯤ ꯐꯖꯅ ꯆꯉꯝꯒꯅꯤꯅꯦ
ꯍꯥꯥ
ꯆꯥꯛꯀꯗꯤ ꯐꯖꯟ ꯆꯉꯝꯒꯅꯤꯕ
ꯀꯩ ꯀꯩꯝ ꯆꯥꯛ ꯀ ꯆ ꯌꯥꯄꯣꯜꯇꯦꯗ ꯑꯩꯅ ꯍꯧꯖꯤꯛ ꯍꯥꯏꯕꯗꯣ
ꯎꯝ
ꯑꯣ ꯍꯣꯏ ꯑꯗꯨ ꯖꯨꯂꯥꯏꯒꯤꯗꯨꯗ ꯑꯗꯨꯝ ꯃꯤꯁꯦ ꯃꯁꯥ ꯅꯣꯏꯕ ꯉꯥꯛꯇꯅꯤ ꯀꯩꯅꯣ ꯍꯛꯆꯥꯡ ꯐꯅꯤꯡꯕ ꯍꯧ ꯅꯨꯡ ꯁꯥꯟꯅꯅꯤꯡꯗꯕ ꯑꯍꯟꯒꯨꯝꯕ ꯃꯌꯥꯝ ꯂꯥꯛꯑꯒꯅꯦꯕ
ꯂꯩ ꯂꯩ ꯑ ꯃꯃ ꯏꯗꯤ ꯃꯐꯝ ꯃꯐꯝ ꯈꯥꯏꯗꯣꯛꯄꯅꯤꯅ
ꯑꯍꯅꯤ ꯀꯩꯗ ꯊꯁꯤ ꯑꯩꯈꯣꯏꯅ ꯍꯦꯟꯅ ꯃꯁꯥ ꯐꯔꯦ
ꯑꯩꯅꯣꯛꯅꯤꯡꯕ ꯋꯥꯔ ꯑꯃ ꯂꯤꯕꯤꯒꯦꯕ ꯍꯥꯅꯨꯕꯤ ꯑꯩꯈꯣꯏꯒꯤ ꯁꯣꯜꯂꯕꯤ ꯑꯃ ꯂꯥꯛꯑꯦꯕꯀꯣ꯫
ꯑꯥ
ꯃꯁꯨ ꯃꯣꯏꯁꯨ ꯍꯥꯏꯗꯤ ꯃꯤꯑꯣꯏꯕꯁꯦ ꯀꯩ ꯇꯧꯔꯤꯅꯣ ꯍꯥꯏꯗꯤ ꯁꯤꯅꯤꯡꯕ ꯀꯅꯥꯝ ꯌꯥꯧꯕ ꯅꯠꯇꯦꯗ ꯆꯍꯤꯁꯦ꯫
ꯁꯥꯡꯅ ꯁꯥꯡꯅ ꯍꯤꯡꯅꯤꯡꯉꯤ ꯉꯥꯛꯇꯅꯦꯕ ꯅꯨꯡꯉꯥꯏꯕ ꯃꯊꯦꯜ ꯃꯍꯥꯎ ꯃꯌꯥꯝꯁꯦ ꯊꯥꯗꯣꯛꯑꯒ ꯆꯠꯈꯤꯅꯦ ꯄꯥꯛꯄꯗꯒꯤ ꯍꯅꯨꯒꯤꯒꯁꯦ ꯌꯥꯝ ꯆꯣꯡ ꯂꯥꯛꯑ ꯁꯕꯥꯟ ꯏꯁꯇ꯭ꯔꯛꯆꯔꯁ ꯁꯦꯝꯕ ꯍꯥꯏꯇꯥꯔꯦ ꯑꯩꯈꯣꯏꯒꯤ
ꯂꯣꯏ ꯁꯦꯝꯅꯔꯦꯕ ꯍꯧꯖꯤꯛ ꯀꯥꯅꯗꯦ ꯍꯦꯟꯅ ꯐꯪꯉꯦ ꯍꯥꯏꯅ ꯍꯛꯆꯥꯡ
ꯑꯣ ꯍꯣ ꯍꯣ
ꯑꯗꯨꯅꯤꯗ ꯑꯩꯁꯨ ꯅꯪ ꯆꯠꯄꯗꯨꯗ ꯍꯛꯆꯥꯡ ꯐꯅꯤꯡꯗꯅꯁꯨꯝ ꯇꯧꯔꯛꯑꯝꯕꯅꯤꯗ꯫
ꯑꯗꯨꯅꯦ ꯑꯦ ꯑꯗꯨꯝ ꯁꯖꯦꯁꯟ ꯇꯥꯟꯅꯁꯦ ꯇꯨꯝꯕ ꯇꯨꯝꯃꯅꯤ ꯍꯌꯦꯡ ꯊꯕꯛ ꯂꯩꯕꯅꯤꯅꯀꯣ
ꯍꯣ ꯄꯣꯊꯒꯧ ꯄꯣꯊꯒꯧ꯫
ꯑꯣ
ꯍꯣ ꯊꯝꯃꯦ ꯊꯝꯃꯦ